ꯉꯥꯏꯈꯣ ꯑ
ꯑ ꯀꯟꯇꯤꯅ꯭ꯌꯨ ꯇꯧꯑꯣ ꯑꯗꯣ
ꯍꯦ ꯑꯩꯅ ꯂꯩꯕꯅꯦꯕ
ꯑ
ꯑꯥ ꯃꯥꯁꯨ ꯄ꯭ꯔꯦꯒꯅꯦꯟ ꯑꯣꯏꯔꯝꯅꯤꯕ ꯑꯗꯣ
ꯎꯝ
ꯊꯕꯛ ꯁꯨꯕ ꯀꯥꯟꯗ ꯃꯥ ꯑꯥ ꯍꯣꯁꯄꯤꯇꯥꯜ ꯗ ꯂꯩꯇ꯭ꯔꯦꯕ ꯃꯒꯤ ꯀꯦꯔꯣ ꯀꯥꯕ ꯃꯥꯜꯂꯦ ꯑꯗꯣ ꯍꯣꯏ ꯂꯥꯛꯑꯔꯣꯏꯣꯏ ꯃꯥ ꯂꯥꯛꯑꯔꯣꯏꯅꯀꯣ
ꯎꯝ
ꯍꯜꯂꯛꯑꯔꯣꯏꯅ ꯍꯥꯏꯕ ꯑꯗꯣ ꯑꯁ ꯇꯜꯂꯦꯗ ꯑꯃ ꯂꯩꯕꯅ ꯈꯔ ꯍꯥꯏꯕꯗꯤ ꯄꯨꯛꯅꯤꯡꯁꯦ ꯁꯣꯏꯕ
ꯎꯝ
ꯍꯥꯏꯕꯗꯤ ꯃꯗꯤ ꯁ꯭ꯄꯦꯁꯦꯂꯤꯁ ꯑꯣꯏꯔꯦꯗꯅ ꯑꯗꯨꯗꯤ ꯑꯣꯏꯕꯤꯗꯤ ꯎꯝ
ꯑ ꯑꯣ ꯍꯣꯏ ꯃꯥꯁꯦ ꯗꯦꯠ ꯋꯥꯟ ꯇꯨ ꯐꯤꯐꯇꯤꯟ ꯉꯥꯛꯇ ꯂꯩ ꯍꯥꯏꯕ ꯃꯥꯜꯂꯦꯀꯣ
ꯍꯣꯁꯄꯤꯇꯜꯗ
ꯑꯥ ꯍꯣꯏ ꯑꯗꯨ ꯅꯪ ꯑꯉꯪꯡ ꯄꯣꯛꯄ ꯀꯥꯟꯗ ꯑꯩꯈꯣꯏꯒꯤ ꯅꯔꯁ ꯑꯃ ꯂꯩꯌꯦꯗꯅꯥ ꯑꯩꯈꯣꯏꯒꯤ ꯃꯥꯒꯤ ꯅꯔꯁ ꯑꯃ ꯂꯩꯕꯗꯣ ꯑꯩꯒꯤ ꯐ꯭ꯔꯦꯟ ꯑꯗꯨ ꯅꯨꯄꯤ ꯃꯇꯦꯡ ꯄꯥꯡꯕꯤꯕ꯭ꯔꯣ
ꯑꯁ ꯑꯥ ꯌꯝ ꯄꯥꯡ
ꯃꯥ ꯃꯉꯛꯇ ꯑꯗꯨꯝ ꯀꯧꯁꯨ ꯀꯧꯔꯣꯏ ꯍꯥꯏ ꯍ ꯑꯩꯒꯤ ꯄꯨꯟꯁꯤꯗ ꯀꯧꯔꯣꯏ ꯃꯥꯅ ꯂꯣꯏꯅꯃꯛ ꯑꯦ ꯆꯥ ꯇꯣꯛꯀꯅꯤꯗ ꯍꯣꯁꯄꯤꯇꯜꯁ ꯗꯒꯤ ꯑꯗꯨꯒꯤ
ꯎꯝ
ꯃꯥꯉꯣꯟꯗ ꯗꯥꯛꯇꯔ ꯑꯁꯤ ꯂꯩ ꯑꯂꯥꯛꯀꯗ꯭ꯔꯣ ꯑꯁꯨ ꯑꯜꯇ꯭ꯔꯥ ꯁꯥꯎꯟꯒꯤ ꯃꯤꯔꯣꯅ ꯑꯗꯨꯝ ꯑꯗꯨꯝ ꯍꯪ ꯐꯖꯅ ꯈꯪꯉꯦꯕꯀꯣ
ꯔꯣꯡꯃꯩ ꯂꯣꯟ
ꯑꯩꯗꯤ
ꯑꯣ
ꯐꯣꯔꯤꯒꯤꯔꯣ ꯅꯪ
ꯑꯁ ꯑꯩꯗꯤ ꯔꯣꯡꯃꯩ ꯃꯤꯁꯤꯡꯁꯨ ꯂꯩꯇꯦꯕ
ꯑꯣ ꯑꯣ ꯑꯣ ꯅꯪ ꯀꯗꯥꯏ ꯂꯥꯏꯔꯤꯛ ꯇꯝꯕ꯭ꯔꯥ?
ꯑꯩꯗꯤ ꯒꯣꯔꯃꯦꯟ ꯍꯥꯏꯌꯔ ꯁꯦꯀꯦꯟꯗꯔꯤ ꯁ꯭ꯀꯨꯜꯗ
ꯑꯣ ꯇꯥꯕ꯭ꯔꯣ ꯑꯗꯨ ꯅꯪꯅ ꯍꯥꯏꯕꯗꯣ ꯅꯪꯒꯤ ꯁ꯭ꯀꯨꯜꯗꯣ ꯇꯃꯦꯡꯂꯣꯡ ꯇꯃꯦꯡꯂꯣꯡꯗꯅꯤꯅ ꯀꯔꯤꯒꯤ ꯔꯣꯡꯃꯩ ꯂꯣꯟ ꯈꯪꯗꯦ ꯍꯥꯏꯕ꯭ꯔꯣ ꯑꯗꯨꯗꯤ ꯒ꯭ꯌꯥꯟ ꯇꯥꯕ꯭ꯔꯣ? ꯁꯤ ꯇꯥꯕ꯭ꯔ ꯍꯥꯏꯕꯅꯤꯗ ꯍꯜꯂꯣ ꯑꯗꯨ ꯅꯪꯅ ꯍꯥꯏꯕꯗꯣ ꯑꯩ ꯐꯖꯅ ꯇꯥꯗꯦ ꯍꯥꯏꯕ ꯀꯔꯤꯒꯤ ꯔꯣꯡꯃꯩ ꯂꯣꯟꯗꯣ ꯈꯪꯗꯕ꯭ꯔ ꯍꯥꯏꯕꯤꯕ ꯅꯪ ꯑꯗꯨꯗ ꯂꯩꯕ ꯀꯨꯏꯈ꯭ꯔꯕꯅꯤꯅ ꯀꯣ ꯑꯩꯈꯣꯏꯁꯨꯅꯦ ꯑꯗꯨꯗ ꯑꯗꯨꯝ ꯂꯩꯕꯅꯦꯕ ꯀꯨꯏꯅ ꯂꯩꯕꯒꯤꯗꯃꯛ ꯑꯗꯨꯝ ꯈꯪꯈ꯭ꯔꯕꯀꯣ ꯇꯥꯛꯄꯗꯤ ꯅꯠꯇꯦꯕ ꯑꯗꯨ ꯑꯉꯥꯡ ꯑꯣꯏꯔꯤꯉꯗꯒꯤ ꯑ ꯀꯔꯤꯅꯣ ꯇ꯭ꯌꯨꯦꯜ ꯐꯥꯎꯕ ꯑꯗꯨꯝ ꯇꯝꯕꯅꯦꯕꯀꯣ ꯎꯝ ꯈꯪꯗꯦꯅꯦ ꯈꯣꯏꯁꯦ ꯀ꯭ꯔꯤ ꯇꯧꯁꯤꯔ ꯅꯪꯅ ꯍꯥꯏꯕꯁꯨꯨ ꯆꯨꯝ ꯆꯨꯝꯁꯨ ꯆꯨꯝꯕꯅꯦ ꯑꯁ ꯑꯩꯒꯤꯗꯣ ꯑꯃꯨꯛꯀ ꯉꯁꯤ ꯑꯩꯒꯤ ꯕꯦꯇ꯭ꯔꯤ ꯄ꯭ꯔꯣꯕ꯭ꯂꯦꯝ ꯂꯩꯕꯒꯤꯀꯣ ꯑꯩꯒꯤ ꯆꯥꯔꯖꯔ ꯍꯥꯏꯕ ꯇꯥꯔꯦ ꯑꯩꯒꯤ ꯆꯥꯔꯖꯔ ꯄ꯭ꯔꯣꯕ꯭ꯂꯦꯝ ꯂꯩꯕꯒꯤ ꯑꯩꯒꯤ ꯐꯣꯟꯗꯣ ꯆꯠꯇ꯭ꯔꯦ ꯍꯧꯖꯤꯛꯁꯨ ꯇꯦꯟ ꯄꯥꯔꯁꯦꯟꯗꯤ ꯂꯩꯌꯦ ꯍꯌꯦꯡ ꯕꯖꯥꯔ ꯆꯠꯇꯕ ꯌꯥꯗꯦ ꯕꯖꯥꯔ ꯆꯠꯂꯒ ꯂꯧꯗꯕ ꯌꯥꯗꯦ ꯂꯩꯇ꯭ꯔꯦ ꯑꯁ ꯑꯩꯅ ꯉꯁꯤ ꯀꯔꯤ ꯌꯦꯟꯁꯥꯡ ꯊꯣꯡꯒꯦꯔ ꯈꯪꯗ꯭ꯔꯦꯅꯦ ꯈꯪꯗ꯭ꯔꯦ ꯊꯣꯡꯅꯤꯉꯥꯏꯁꯨ ꯂꯩꯇ꯭ꯔꯦ ꯗꯨꯒꯤ ꯉꯁꯤ ꯀ꯭ꯔꯤ ꯇꯧꯕ꯭ꯔꯥ ꯕꯅꯥꯅꯥ ꯁꯨꯠꯀꯣ ꯑꯗꯨ ꯂꯩꯌꯦ ꯑꯗꯨ ꯊꯣꯡꯁꯤꯔꯅꯗꯤ ꯈꯟꯕꯅꯤ ꯍꯥꯎꯔꯣꯏꯔ ꯈꯪꯗꯦꯅꯦ ꯅꯪꯅ ꯍꯥꯏꯕꯗꯣ ꯑꯩ ꯀꯔꯤꯁꯨꯨ ꯒ꯭ꯌꯥꯟ ꯇꯥꯗꯦ ꯎꯝ ꯅꯪꯒꯤꯗꯣ ꯒ꯭ꯌꯥꯟ ꯇꯥꯗ꯭ꯔꯦꯕ ꯅꯪꯅ ꯍꯥꯏꯕꯁꯦ ꯀꯔꯤ ꯍꯥꯏꯕꯖꯥꯠꯂ ꯀꯣ ꯏꯕꯦꯝꯃꯁꯦ ꯍꯣꯏ ꯎꯝ ꯉꯁꯤꯗꯤ ꯆꯥꯛ ꯏꯟꯁꯥꯡ ꯍꯦꯛ ꯊꯣꯡꯕ ꯂꯣꯏꯔꯒ ꯀꯔꯤꯅꯣ ꯇꯧ ꯇꯧꯊꯣꯛꯈ꯭ꯔꯅꯤ ꯍꯩ ꯈꯪꯗꯦꯗ ꯗꯨꯝ ꯊꯣꯡꯕꯒꯤ ꯋꯥꯅꯤ ꯍꯥꯎꯁꯨ ꯍꯥꯎꯔꯣꯏ ꯍꯣꯏ ꯑꯩꯅ ꯊꯣꯡꯉꯦ ꯍꯥꯎ ꯇꯕꯅꯦ ꯄꯨꯛꯅꯤꯡ ꯆꯡꯅ ꯊꯣꯡꯗꯒꯦꯀꯣ ꯆꯪꯁꯨ ꯆꯪꯗꯦꯕ ꯅꯪꯉꯣꯟꯗ ꯋꯔꯤ ꯁꯥꯥꯔ ꯂꯩꯕꯁꯨ ꯂꯣꯏꯔꯦ ꯅꯪꯉꯣꯟꯗ ꯋꯥꯔꯤ ꯁꯥꯟꯅꯥꯔꯒ ꯂꯩꯕꯁꯤꯗꯤ ꯑꯗꯨꯅꯦ ꯑꯩ ꯍꯥꯏꯔꯤꯕꯁꯦ ꯎꯝ ꯎꯝ ꯑꯗꯨꯃꯥꯏ ꯍꯥꯏꯕ ꯋꯥꯅꯤꯗ ꯉꯁꯤ ꯆꯥꯛ ꯆꯥꯛ ꯊꯣꯡꯔꯒ ꯏꯟꯁꯥꯡꯁꯨ ꯊꯣꯡꯉꯤ ꯀꯩ ꯏꯟꯁꯥꯡ ꯊꯣꯡꯒꯦ ꯍꯥꯏꯕꯗꯤ ꯈꯪꯗ꯭ꯔꯦ ꯉꯁꯤ ꯆꯥꯛ ꯌꯥꯝ ꯂꯥꯝꯃꯦ ꯀ꯭ꯔꯤ ꯀ꯭ꯔꯤꯅꯣ ꯆꯥꯔꯁꯨ ꯑꯗꯨꯝ ꯆꯥꯛ ꯆꯥꯅꯤꯡꯕ ꯂꯩꯕ ꯈꯪꯗ꯭ꯔꯦ ꯀꯔꯤꯒꯤꯔ ꯆꯥꯛ ꯇꯣ ꯑꯗꯨꯝ ꯆꯥꯅꯤꯡꯕꯅꯤ ꯑꯗꯣ ꯅꯪꯗꯤ ꯆꯥꯛ ꯊꯣꯡꯗ꯭ꯔꯤꯕ꯭ꯔꯣ ꯀꯔꯤ ꯢꯟꯁꯥꯡ ꯊꯣꯡꯒꯦ ꯍꯥꯏꯕ꯭ꯔꯣ ꯍꯦ ꯍꯥ ꯍꯥ ꯈꯪꯗꯦ ꯑꯩꯁꯨ ꯍꯤꯍꯤꯍꯤꯍꯤ ꯀꯔꯤ ꯍꯤꯍꯥ ꯍꯥ ꯍꯥ ꯍꯥ ꯍꯥ ꯌꯥꯝ ꯅꯣꯛꯅꯤꯡꯉꯦꯗ ꯅꯪꯕꯨ ꯈꯟꯂꯒ ꯍꯤꯍꯤꯍꯤ ꯅꯪ ꯐꯖꯅ ꯇꯥꯔꯒ ꯂꯩꯕꯗꯣ ꯑꯩ ꯌꯥꯝ ꯅꯣꯛꯅꯤꯡꯈ꯭ꯔꯕ ꯍꯩ ꯎꯝ ꯑꯗꯨꯅꯦ ꯑꯁꯤ ꯂꯣꯏꯕ ꯀꯥꯟꯗ ꯑꯩ ꯍꯪꯒꯦꯀꯣ ꯑꯩ ꯀꯔꯤ ꯀꯔꯤ ꯍꯥꯏꯕ꯭ꯔꯥ ꯍꯥꯏꯕꯗꯨ ꯐꯖꯥꯅ ꯇꯥꯎ ꯍꯧꯖꯤꯛ ꯎꯝ ꯍꯦ ꯆꯥꯛ ꯆꯥꯔꯁꯨ ꯆꯥꯛ ꯆꯥꯗ꯭ꯔꯗꯤ ꯌꯥꯗꯕꯀꯣ ꯑꯩꯒꯤ ꯄꯨꯟꯁꯤꯁꯦ ꯑꯁꯤꯅꯦ ꯆꯥꯛ ꯆꯥꯗꯗꯤ ꯌꯥꯗꯕ ꯆꯥꯔꯁꯨ ꯑꯃꯨꯛꯀ ꯆꯥꯒꯗꯕ ꯉꯁꯤ ꯆꯥꯛ ꯆꯔꯒ ꯅꯪ ꯑꯣ ꯍꯌꯦꯡꯒꯨꯝꯕ ꯆꯥꯗ꯭ꯔꯁꯨ ꯌꯥꯏ ꯍꯥꯏꯔꯗꯤ ꯄꯨꯟꯁꯤꯁꯦ ꯂꯥꯏꯅꯅ ꯍꯤꯡꯕ ꯌꯥꯕꯅꯤ ꯍꯦ ꯁꯨꯁꯥ ꯀ꯭ꯔꯤ ꯆꯥꯕꯅꯣ ꯀꯔꯤ ꯆꯥꯕꯅꯣ ꯑꯣ ꯑꯗꯨ ꯆꯥꯕ꯭ꯔꯣ ꯍꯥꯎꯕ꯭ꯔꯣ ꯑꯁ ꯍꯧꯕ ꯃꯥꯟꯂꯦꯗ ꯑꯥ ꯑꯝ ꯍꯥꯎꯕ꯭ꯔꯥ ꯍꯥꯎꯕ ꯃꯥꯟꯗꯦꯗ ꯍꯧꯋꯦ ꯌꯥꯝ ꯍꯥꯎꯕ꯭ꯔꯥ ꯑꯁ ꯐꯥꯏ ꯐꯥꯏ ꯌꯥꯝ ꯍꯥꯎꯕ ꯃꯥꯜꯂꯦ ꯃꯥꯒꯤꯁꯤ ꯃꯨꯛꯀ ꯆꯤꯞꯁ ꯆꯥꯔꯒ ꯂꯩꯌꯦ ꯏ ꯂꯣꯏꯅꯃꯛ ꯍꯤꯡꯕꯅꯤꯅ ꯆꯥ ꯆꯥꯔꯒ ꯂꯩꯅꯤ ꯑꯈꯣꯏꯁꯦ ꯅꯣ ꯅꯣ ꯅꯣ ꯃꯥꯢ ꯐ꯭ꯔꯦꯟ